ꯎꯝ ꯑꯥꯎ
ꯑꯥꯎ ꯇꯥꯕ꯭ꯔꯣ ꯑꯦ
ꯑꯔꯇꯤꯇꯤ ꯌꯥꯔꯦ
ꯑꯦ ꯇꯧꯕꯤꯈ꯭ꯔꯕ꯭ꯔꯥ
ꯑ ꯇꯥꯛꯄꯤꯈ꯭ꯔꯦ
ꯑ ꯍꯦꯡ ꯆꯠꯄꯩꯅꯦ ꯅꯪꯒꯤ ꯐꯣꯟꯅ
ꯍꯣꯏ ꯍꯣꯏ ꯑꯗꯨꯝꯒꯤ ꯃꯥꯜꯂꯦ
ꯎꯝ ꯀꯩꯁꯨ ꯇꯧꯔꯣꯏ ꯑꯗꯨ ꯅꯪ ꯑꯩꯒꯤꯆꯦ ꯀꯌꯥ ꯁꯨꯈ꯭ꯔꯦ ꯇꯣꯇꯦꯜ ꯆꯦꯛꯀꯤꯡꯗꯣ
ꯑꯈꯥꯡꯗꯗ
ꯑꯦ
ꯑꯝꯕ ꯐꯪꯦ
ꯎ ꯉꯥꯏꯍꯧꯔꯕ
ꯎꯝ ꯍꯧꯔꯤ ꯉꯟꯃꯒ ꯈꯔ ꯁꯝꯃꯟꯕꯒꯦ ꯈꯔ ꯂꯩꯥꯏꯁꯤꯔꯅ
ꯑꯦ ꯑꯦ ꯄꯨꯡ ꯀꯌꯥꯗ ꯇꯨꯝꯕ꯭ꯔꯣ ꯅꯣꯏꯗꯤ
ꯄꯨꯡ ꯅꯥꯟ ꯅꯥꯏꯟ ꯊꯥꯔꯇꯤ ꯔꯥ ꯑꯗꯨꯒꯕꯗ ꯇ ꯃꯂ ꯑꯗ ꯃ ꯗꯤ ꯚꯌꯥꯁ ꯆꯥꯕꯗ ꯄꯨꯡ ꯇꯔꯥꯗ ꯂꯥꯛꯄꯒꯦ ꯇꯔꯥꯗ ꯑꯗꯨꯝ ꯇꯝꯃꯦ
ꯑꯦ ꯑꯩꯁ ꯊꯦꯡꯉꯤꯀꯣ ꯑꯗꯨꯣ ꯐꯥꯕ꯭ꯔꯦꯕ
ꯑꯣ ꯍꯣꯏ ꯅꯥꯏꯟ ꯇꯦꯟ ꯑꯗꯨꯒꯨꯝꯕꯗ ꯑꯗꯨꯝ ꯇꯨꯝꯅꯦ ꯑꯩꯈꯣꯏꯗꯤ
ꯎꯝ ꯑꯉꯥꯡꯈꯣꯏꯗꯤ ꯇꯨꯏꯁꯟ ꯇꯧꯕ꯭ꯔꯥ ꯂꯥꯏꯔꯤꯛꯇꯤ ꯀꯃꯥꯏꯅ ꯇꯧꯕ꯭ꯔꯥ ꯂꯥꯏꯔꯤꯛ ꯄꯥꯕꯗꯤ
ꯑꯅꯔꯦ ꯄꯥꯗ꯭ꯔꯦ ꯍꯧꯔ ꯀꯥꯟꯗ ꯏꯁꯀꯣ ꯀꯥꯗꯄ
ꯑꯦꯩꯅ ꯇ ꯂꯥꯏꯔꯤꯛ ꯀꯣꯀꯥꯕꯨ ꯀꯥꯟꯗ ꯍꯥꯏꯕꯅꯦ
ꯀꯥꯕ ꯀꯥꯟꯗꯗꯤ ꯑ ꯑꯌꯨꯛ ꯈꯛꯇ ꯄꯥꯕꯅꯦ ꯑꯩꯅꯗꯤ ꯄꯥꯠꯇ꯭ꯔꯦ
ꯑꯦ ꯔꯤꯖꯜꯇꯤ ꯀꯃꯥꯏꯅ ꯇꯧꯕ꯭ꯔꯣ ꯑꯗꯨꯝ ꯄꯥꯁ ꯇꯧꯔꯛꯄ꯭ꯔꯣ
ꯍꯪꯗꯦ ꯍꯧꯔꯤꯗꯔꯤꯖꯥꯎꯠ ꯍꯣꯗ꯭ꯔꯤ ꯑꯅꯥ ꯐꯥꯔ ꯑꯦꯛꯖꯥꯝ ꯅꯗꯣ ꯌꯥꯥꯎ ꯑꯥ ꯃꯁꯦꯅ ꯔꯥꯏ ꯊꯨ ꯅꯅꯄꯅꯥ ꯁꯤꯀꯦꯟꯂ
ꯑꯦ ꯑꯁ ꯐꯩꯅ ꯑꯗꯨꯗꯤ ꯑꯣ ꯇꯨꯏꯁꯟ ꯇꯧꯗ꯭ꯔꯁꯨ ꯌꯥꯏ ꯌꯨꯝꯗ ꯐꯖꯅ ꯄꯥꯍꯜꯂꯣ ꯑꯗꯨꯗꯤ
ꯎꯝ ꯃꯥꯒꯤ ꯃꯃꯥꯇꯣꯟꯅ ꯑꯗꯨꯝ ꯇꯝꯕꯤꯔꯒ ꯂꯩ ꯀꯒ
ꯑꯦ ꯑꯦ ꯐꯔꯦ ꯇꯨꯗꯤ ꯑ ꯐꯔꯦ ꯇꯨꯗꯤ ꯃꯤꯗꯤ ꯑꯉꯥꯡ ꯂꯥꯏꯔꯛ ꯄꯥꯍꯟꯅꯤꯡꯉꯥꯏ ꯃꯤ ꯂꯩꯇꯕꯒꯤ ꯇꯨꯏꯁꯟ ꯇꯧꯕꯗ ꯄꯩꯁꯥ ꯃꯌꯥꯝ ꯃꯌꯥꯝ ꯆꯤꯡꯕ ꯆꯠꯄꯅꯦ ꯊꯥꯗ ꯂꯤꯁꯤꯡ ꯑꯍꯨꯝ ꯃꯔꯤ ꯆꯠꯄꯅꯦ
ꯑ
ꯑꯃ ꯑꯉꯥꯡ ꯑꯃꯗꯜ ꯍꯧꯖꯤꯛꯇꯤ ꯂꯤꯁꯤꯡ ꯑꯃ ꯂꯤꯁꯤꯡ ꯑꯃ ꯆꯥꯃꯉꯥ ꯑꯣꯏꯔꯦ ꯑꯉꯥꯡ ꯑꯃꯗ ꯇꯨꯏꯁꯟꯗ ꯆ ꯑꯁꯤꯗꯗꯤ ꯇꯨꯏꯁꯟ ꯇꯧꯕ ꯌꯥꯗꯦ ꯑꯉꯥꯡ ꯂꯩꯇꯦ ꯑꯗꯨꯒꯤ
ꯍ
ꯑꯥꯗ ꯂꯩꯔꯨꯁꯨ ꯇꯧꯕ ꯌꯥꯗꯦ ꯌꯨꯝꯗꯣ ꯑꯥ ꯁꯪꯀꯗ ꯂꯩꯈ꯭ꯔꯕ ꯄꯄꯒꯌꯥꯗ
ꯍꯣꯏ
ꯃꯤ ꯃꯔꯛꯇ ꯌꯨꯝ ꯁꯥꯕꯤꯗꯕꯅꯤꯟꯅꯕꯅꯤꯦ ꯌꯨꯝ ꯃꯤ ꯃꯔꯛꯇ ꯁꯥꯥꯁꯦ ꯇꯨꯏꯁꯟꯒꯨꯝꯕꯗꯁꯨ ꯇꯥꯅꯤꯡꯉꯥꯏ ꯍꯥꯏꯔꯒ ꯌꯨꯝꯐꯝ ꯎ ꯂꯩꯇꯦ ꯐꯖꯕ ꯂꯩꯇꯦ ꯑꯗꯨꯒ ꯏꯁꯤꯡ ꯋꯥꯏꯑꯦꯅ ꯑꯩꯈꯣꯏꯔꯣꯝꯗꯗꯤ ꯃꯊꯛ ꯀꯥꯔꯗꯤ ꯏꯁꯤꯡ ꯂꯩꯕ
ꯑꯣ
ꯑꯗꯨꯒꯤ ꯏꯁꯤꯡ ꯂꯩꯔꯗꯤ ꯏꯕꯥꯅꯤꯗꯤ ꯄꯨꯟꯁꯤ ꯆꯨꯞꯄ ꯏꯁꯤꯡ ꯂꯩꯔꯒ ꯂꯩꯔꯗꯤ ꯌꯥꯔꯣꯏ ꯑꯗꯨꯅ ꯏꯁꯤꯡ ꯐꯥꯕ ꯃꯐꯝꯗ ꯂꯩꯇ꯭ꯔꯗꯤ ꯌꯥꯗꯦ ꯍꯥꯏꯅ ꯍꯥꯏꯕꯒꯤ ꯃꯥꯅ ꯑꯗꯨꯗꯤ ꯏꯁꯤꯡ ꯐꯥꯕꯗ ꯂꯩꯈ꯭ꯔꯁꯤ ꯅ ꯑꯗꯨꯝ ꯆꯪꯒꯒꯥ ꯇ ꯂꯩꯦ ꯆꯕꯥꯕꯅ
ꯑꯣ ꯅ ꯀ ꯑ ꯃꯣꯏꯒꯤꯨꯝꯅꯁꯨ ꯑꯗꯨꯝꯕ ꯌꯥꯅ ꯆꯥꯅꯤꯡꯉꯁꯨ ꯀꯣ ꯃꯣꯏꯒꯤ ꯌꯨꯝꯗ ꯆꯥꯕ ꯌꯥꯅ ꯆꯥꯒꯦ
ꯎꯝ ꯑꯣ ꯑ ꯌꯥꯗꯦ
ꯍꯝ ꯍꯧꯣꯔꯛꯁꯨ ꯌꯥꯔꯦꯅ ꯑꯗꯨꯝ ꯃꯈꯈꯣꯏ ꯍꯧꯣꯔꯦꯟ ꯄꯨꯟꯅ ꯂꯥꯏꯕꯒꯤ
ꯎꯝ ꯑꯁꯦ ꯀꯗꯤꯦ ꯑꯥ ꯅ ꯂꯩꯔꯕꯒꯦ ꯁꯤꯗꯤ ꯑꯗꯨꯝ ꯃꯥꯒꯦ ꯈꯖꯤꯛ ꯈꯖꯤꯛ ꯂꯥꯛꯄꯗꯨꯅ ꯑꯗꯨꯝ ꯑꯣꯏꯔꯦ
ꯍꯣꯏ ꯍꯣꯏ
ꯑꯁꯤ ꯃꯥꯅ ꯈꯖꯤꯛ ꯈꯖꯤꯦꯛ ꯂꯥꯛꯄꯁꯤꯅ ꯊꯥ ꯈꯨꯗꯤꯡ ꯃꯔꯨꯞ ꯍꯜꯂꯒ ꯑꯗꯨꯅ ꯑꯗꯨꯝ ꯂꯣꯏꯍꯟꯕ ꯇꯥꯔꯦ
ꯍꯣꯏ ꯍꯣꯏ ꯇꯥꯅꯤꯡꯉꯥꯏ ꯂꯥꯏꯔ꯭ꯔꯦꯗꯤ ꯌꯥꯔꯦꯅꯦ
ꯎꯝ ꯃꯔꯣ ꯍꯟꯉ ꯂꯩꯔꯤꯗꯤ ꯌꯥꯔꯦ ꯍꯅ ꯁꯦꯕꯤꯡꯒꯤꯗꯤ ꯀꯣꯟꯅ ꯀꯩꯅꯣ ꯇꯧꯔꯁꯦ ꯍꯥꯏꯅ ꯃꯐꯝ ꯑꯇꯣꯞ ꯑꯇꯣꯞꯄꯗ ꯀꯧꯕ ꯀꯥꯟꯗ ꯑꯃꯨꯛꯀ
ꯎꯝ ꯎ
ꯌꯨꯝ ꯁꯥꯕꯒꯤꯗꯣ ꯁꯦꯕꯤꯡ ꯂꯩꯗꯅ ꯌꯨꯝ ꯁꯥꯕꯒꯤ ꯑꯦ
ꯎꯝ ꯏꯗꯤꯗꯤ ꯄꯁꯥꯜ ꯇꯅꯤꯡꯅꯐꯝ ꯑꯉꯥꯡ ꯀꯣ ꯑꯋꯥ ꯈ ꯐꯥꯎ
ꯍ ꯍꯗ꯭ꯔꯦꯅꯦ
ꯎꯝ
ꯑꯉꯥꯡꯕꯗꯤ ꯁ꯭ꯀꯨꯜ ꯀꯥꯕ
ꯃ ꯍꯥꯏꯗꯁ
ꯍꯣꯏ ꯆꯍꯤ ꯃꯔꯤ ꯃꯉꯥ ꯃꯇꯝꯗꯒꯤꯅ ꯀꯥꯔꯣ
ꯆꯍꯤ ꯑꯍꯨꯝ ꯃꯈꯥꯏꯗ ꯀꯥꯔꯤꯅꯦ ꯆꯍꯤ ꯑꯃꯥꯏ
ꯉꯜꯃ ꯃꯔꯤꯁꯨꯣꯏ ꯌꯥꯑꯣꯣ
ꯅꯔꯦ ꯌꯧꯈ꯭ꯔꯦꯗꯤ ꯐꯔꯛ ꯇꯥꯈ꯭ꯔꯦ ꯑꯩꯈꯣꯏꯗꯣ ꯆꯍꯤꯥꯏ ꯃꯤꯗꯤ ꯑꯅꯤ ꯃꯈꯥꯏꯗ ꯀꯥꯕ ꯍꯧꯕꯅꯦ ꯑꯩꯈꯣꯏꯅ ꯍꯥꯏꯁꯦ
ꯑꯥ ꯌꯥꯝ ꯑꯂ ꯑ
ꯎꯝ ꯑꯗ ꯃꯅꯦ ꯍꯥꯟꯅꯗꯤ ꯃꯥꯅ ꯑꯉꯥꯡꯅ ꯌꯥꯔꯗꯤ ꯃꯥꯒꯤ ꯃꯅꯥꯛꯇ ꯊ ꯃꯣ ꯃꯥꯅ ꯑꯉꯥꯡꯒꯨꯝꯕ ꯊꯤꯟꯗꯣꯛ ꯊꯤꯟꯖꯤꯟ ꯁꯦꯝꯕꯤꯒꯦꯅꯗꯤ ꯍꯥꯏꯌꯦ
ꯑꯔꯤꯗ ꯉ ꯉꯥꯟꯃꯜ
ꯎꯝꯝ ꯗꯤ ꯃꯊꯤꯨꯔ ꯍꯥꯏꯕ ꯑꯗꯣ ꯑꯁ ꯑꯉꯥꯡꯗꯤ ꯄꯤꯛꯅꯅꯤꯦ ꯍꯥꯏꯕ ꯑꯩꯅ ꯎꯝ ꯃꯊꯪ ꯆꯍꯤꯗꯤ ꯆꯍꯤ ꯑꯅꯤ ꯇꯥꯡ
ꯑꯣ
ꯑꯗꯨꯒꯤ ꯑꯩꯅ ꯑꯍꯨꯝꯁꯨ ꯈꯤꯠꯅꯤꯉꯣ ꯑꯍꯨꯝ ꯇ ꯑꯩꯁꯨ ꯈꯤꯠꯅꯣꯅ ꯍꯥꯏꯕ ꯃꯅꯦ ꯑꯍꯟꯅꯗꯤ ꯄꯔꯛꯈ꯭ꯔꯣ ꯃꯤ ꯑꯄꯤꯛ ꯑꯄꯤꯛꯄꯁꯨ ꯀꯥꯍꯜꯂꯦ ꯃꯥꯒꯤ ꯃꯅꯥꯛꯇ ꯂꯩꯍꯟꯒꯦ ꯍꯥꯏꯅ ꯍꯥꯏꯕ
ꯎꯝ
ꯃꯤꯠꯊ ꯑꯁ ꯃꯥꯁꯦ ꯃꯥꯒꯤ ꯆꯥꯛꯁ ꯌꯦꯟꯗꯁꯨ ꯄꯤꯖꯩꯌꯦ ꯑꯣ ꯊꯣꯏꯕꯤ ꯏꯃꯥꯟꯅꯧꯔꯥ ꯎꯏ ꯑꯗꯨꯒ ꯄꯤꯖꯔꯒ ꯃꯥꯒꯤ ꯆꯥꯛ ꯂꯩꯇ꯭ꯔꯦ ꯍꯥꯏꯅ ꯑꯩꯉꯣꯟꯗ ꯍꯥꯏꯔꯤꯕ
ꯃꯥꯗꯤ ꯄꯤꯅꯤꯡꯉꯥꯏꯒꯤ ꯂꯩꯇ꯭ꯔꯦ ꯍꯥꯏꯕ ꯃꯥꯜꯂꯦꯕ
ꯎꯝ ꯑꯇ꯭ꯔꯦꯅꯁꯥꯏ ꯆ ꯆꯋꯥ ꯆ ꯛ ꯆꯥꯔꯣꯏ ꯍꯥꯏꯅ ꯂꯩꯔꯒ ꯍꯧꯖꯤꯛꯇꯤ ꯑꯃꯨꯛꯀ ꯆꯥꯕ ꯍꯧꯔꯦ
ꯑ ꯆ ꯅꯃꯒꯦ
ꯎꯝ ꯍꯣꯏ ꯑꯩꯈꯣꯏ ꯃꯥꯁꯤꯅ ꯑꯩꯕꯨ ꯑꯁ ꯔꯤ ꯊꯣꯡ ꯆꯦꯔ ꯈꯥꯟꯗꯅꯦ ꯊꯣꯡꯅꯤꯉꯥꯏ ꯑꯃꯥ ꯇꯁꯨ ꯂꯩꯥꯇꯦꯅꯦ ꯎ
ꯍꯪꯒꯥꯝ ꯑꯀꯥꯡꯕꯒꯨꯝꯕꯗꯤ ꯅꯥꯏꯗꯦ
ꯑꯅꯥꯏꯇ ꯁꯅꯒꯗꯦ ꯇꯒꯣꯕꯗꯣ
ꯎꯝ ꯑꯩꯗꯤ ꯍꯒꯥꯥꯡ ꯊꯣꯏꯕꯨꯝ ꯑꯀꯥꯡꯕꯒꯨꯝꯕ ꯑꯗꯨꯝ ꯏꯟꯁꯥꯡ ꯃꯥ ꯂꯩꯇꯔꯥꯗꯤ ꯑꯗꯨꯝ ꯆꯥꯔꯦ ꯑꯩꯗꯤ
ꯑꯥ ꯑꯣꯁꯣꯏ ꯑ ꯌꯨꯝꯂꯣꯝꯗ ꯀꯪꯍꯜꯂꯣꯅ ꯍꯥꯏꯒꯦꯅ ꯈꯟꯕꯅꯦ ꯑꯩꯁꯨ
ꯑ ꯑꯩꯗꯤ ꯆꯥꯁꯨ ꯆꯥꯅꯤꯡꯗ꯭ꯔꯦ ꯎꯄꯥ ꯂꯩꯗ꯭ꯔꯦ ꯀꯩꯒꯨꯝ ꯃꯔ ꯂꯩ
ꯀꯩꯅꯣꯗꯣ ꯑꯗꯣ ꯑꯀꯡꯕꯗꯣ ꯄꯥꯟ ꯑ ꯎꯁꯣꯏ ꯑꯀꯪꯡꯕꯗꯣ
ꯎꯝ
ꯑꯗꯣ ꯄꯥꯟ ꯊꯣꯡꯉꯣ ꯍꯥꯎꯕꯅꯦ
ꯍꯧꯖꯤꯛꯗꯨ ꯄꯥ ꯂꯩ ꯂꯩꯇ꯭ꯔꯦꯅ
ꯑꯗꯣ ꯄꯥꯟ ꯂꯩꯕ ꯀꯥꯟꯗ ꯄꯥꯟꯒ ꯊꯣꯡꯉꯣ ꯄꯥꯟꯗꯣ ꯑꯥ ꯑ ꯐꯨꯠꯂꯒ ꯐꯖꯅ ꯐꯨꯠꯂꯒ ꯀꯪꯍꯜꯂꯒ ꯑꯊꯥ ꯑꯊꯥꯕꯗꯣ ꯀꯪꯍꯜꯂꯣ
ꯑꯗꯣ ꯑꯥ ꯑꯊꯥ ꯑꯊꯥꯕꯗꯣ ꯄꯥꯏꯊꯨꯜ ꯑꯊꯥ ꯑꯊꯥꯕꯗꯣ ꯀꯪꯍꯜꯂꯒ ꯑꯗꯣ ꯐꯖꯅ ꯇꯤꯡꯉꯒ ꯑꯍꯤꯡ ꯑꯃ ꯐꯖꯥꯅ ꯇꯤꯡꯉꯒ ꯆꯥꯝꯃꯒ ꯊꯣꯡꯕ ꯄꯥꯟꯒ ꯊꯣꯡꯕ ꯑꯗꯨꯒ ꯑꯣꯛꯁꯥ ꯍꯥꯞꯄꯣ ꯑꯣꯛꯁꯥ ꯑꯀꯥꯡꯕꯗ ꯍꯥꯞꯄ ꯌꯥꯝ ꯍꯥꯎꯕꯅꯦ
ꯍꯧꯖꯤꯛꯇꯣ ꯂꯩꯇꯔꯦ ꯅꯍꯥꯟ
ꯎꯝ ꯑꯩꯁꯨ ꯏꯃꯥꯁꯨ ꯀꯩꯅꯣꯈꯣꯏꯗꯕꯣꯛꯈꯣꯏꯗ ꯍꯥꯏꯒꯦꯅ ꯑꯥꯒꯤ ꯈꯜꯂꯝ ꯑ ꯑꯩꯈꯣꯏꯔꯣꯝꯒꯤ ꯎꯝ ꯀꯩꯅꯣꯗꯨꯗ ꯍꯥꯏꯒꯦ ꯈꯟꯕꯅꯦ ꯑꯩꯁꯨ
ꯑꯣ
ꯑꯗꯣ ꯉꯁꯥꯏ ꯐꯣꯟ ꯇꯧꯔꯀꯥꯟ ꯃꯣꯏ ꯌꯨꯝꯗ ꯂꯩꯇꯦ ꯍꯥꯏꯅ ꯐꯣꯟ ꯄꯥꯏꯕꯈꯣꯏꯗꯣ ꯃꯣꯏ ꯌꯨꯝꯗ ꯂꯩꯇꯦ ꯍꯥꯏꯌꯤꯅꯦ ꯑꯥ ꯀꯩꯅꯣ ꯑꯉꯥꯡ ꯁꯀꯨꯜ ꯀꯕ ꯃ ꯃꯇꯝꯐꯝꯗ ꯂꯩꯈ꯭ꯔꯦ ꯍꯥꯏꯌꯦꯅꯦ
ꯑꯣ ꯅꯈꯣꯏꯗꯗꯤ ꯑꯗꯨꯒꯨꯝꯕ ꯂꯎꯕ ꯌꯥ ꯌꯥꯗꯦ
ꯂꯩꯇꯦ
ꯎ ꯃꯐꯝ ꯂꯩꯇꯦ ꯑꯣ ꯃꯐꯝꯗꯤ ꯂꯩ ꯂꯩꯇꯦ
ꯂꯩꯕꯗꯣ ꯀꯩꯅꯣ ꯈꯛꯇꯅꯦ ꯑ ꯁꯉꯥꯏ ꯁꯉꯥꯏꯒꯤ ꯑ ꯎꯁꯣꯏ ꯑꯃ ꯑꯆꯥꯎ ꯑꯆꯥꯎꯕ ꯊꯨꯝꯕꯤ ꯊꯨꯝꯅꯥꯎ ꯊꯨꯝꯅꯥꯎ ꯑꯗꯨ ꯈꯛꯇꯅꯤ ꯀꯩꯅꯣ ꯑꯆꯥꯎ ꯑꯆꯕꯗ꯭ꯔꯣ ꯑꯗꯨ ꯈꯛꯇꯅꯤ ꯐꯪꯕ
ꯑꯣ
ꯑꯩꯈꯣꯏ ꯒꯣꯍꯔꯤ ꯃꯤꯡꯒꯤ ꯊꯣꯏꯕꯤ ꯀꯧꯕꯔꯣ
ꯑꯥꯎ ꯑꯗꯨ ꯀꯣꯏꯁꯤꯕꯤ ꯍ ꯑꯉꯥꯡꯁꯨ ꯀꯣꯏꯕ ꯑꯃꯅꯤꯁꯩ ꯑꯗꯨꯝ ꯇꯤꯟꯅꯕꯅꯦ ꯑꯗꯨꯒꯤ
ꯑꯣ ꯑꯃꯕꯨ ꯀꯧꯗ꯭ꯔꯗꯤ ꯑꯃꯕꯨ ꯂꯥꯛꯇ꯭ꯔꯗꯤ ꯃꯥ ꯃꯥꯁꯦ ꯂꯥꯛꯑꯣ ꯁꯨꯡꯌꯥ ꯌꯥꯗꯕ ꯑꯗꯨꯒꯤ ꯑꯃꯥꯕꯨ ꯀꯥꯎꯗꯕꯤ ꯑꯣꯏꯕꯨ ꯑꯗꯨꯣꯝ ꯀꯧꯒꯅꯤ ꯑꯩꯗꯤ
ꯑꯦ
ꯑꯉꯥꯡ ꯃꯥꯡꯈ꯭ꯔꯦ ꯍꯥꯏꯗꯤ ꯃꯥꯕꯨ ꯀꯥꯎꯔꯗꯤ ꯑꯗꯨꯝ ꯂꯥꯛꯄꯅꯦ ꯑꯗꯨꯗꯤ ꯑꯉꯥꯡ ꯐꯤꯐꯝꯗ ꯈꯪꯕ
ꯅꯨꯡ ꯉꯥꯏꯅꯦ ꯉꯥꯡꯒ ꯑꯗꯨꯨꯝ ꯆꯠꯃꯤꯟ ꯅꯔꯒ ꯗꯨꯝ ꯆꯠꯂꯗꯤ
ꯍꯣꯏ ꯁꯟꯗꯦ ꯑꯦ ꯀꯩꯅꯣꯗꯣ ꯑ ꯀꯩꯅꯣ ꯇꯧꯕ ꯀꯥꯟꯗ ꯏꯁꯣꯔꯗ ꯂꯥꯏꯈꯣꯔꯝꯒꯦ ꯆꯠꯄ ꯀꯥꯟꯗ ꯑꯉꯥꯡꯁꯦ ꯃꯥꯡꯈꯤꯕ ꯑꯩꯈꯣꯏꯅ ꯃꯅꯨꯡꯗ ꯐꯝꯂꯤꯉꯩꯗ
ꯎꯝ
ꯑꯦ ꯃꯥꯡꯕꯒꯤ ꯑꯩꯈꯣꯏꯁꯦ ꯊꯤꯕ ꯊꯤꯕ ꯑꯩꯁꯦ ꯀꯗꯥꯏꯗ ꯆꯠꯈ꯭ꯔꯕ ꯖꯠꯔꯥ ꯅ ꯑꯗꯨꯁꯨ ꯖꯪꯒꯜꯗ ꯁꯥꯕꯤꯕ ꯌꯨꯝ ꯗꯒꯥ ꯊꯥ ꯃꯁꯥꯕꯤ ꯂꯥꯏꯁꯪꯁꯨ ꯑꯗꯨꯒꯤ ꯑꯦ ꯑꯉꯥꯡ ꯃꯥꯡ ꯈꯔꯦꯅ ꯊꯤꯕꯁꯤ ꯊꯤꯕꯁꯤ ꯗꯣ ꯂꯥꯁꯇꯗꯤ ꯂꯝꯕꯤ ꯑꯗ ꯆꯠꯂꯒ ꯂꯩꯉꯣꯏ ꯁꯟꯅꯔ ꯂꯩꯔꯝꯃꯤ
ꯑꯣ ꯑꯣ
ꯑꯗꯣ ꯎꯏꯅ ꯎꯝ ꯎꯏꯒ ꯆꯠ ꯆꯠꯂꯒ ꯂꯩꯔꯝꯃꯦ ꯎꯏꯗꯨꯅ ꯀꯔꯤ ꯇꯧꯕ꯭ꯔꯥ ꯍꯥꯏꯔꯒ ꯑꯩ ꯍꯦꯛ ꯎꯔꯒ ꯃꯥꯗꯣ ꯆꯤꯜꯂꯛꯑꯒ ꯃꯃꯥꯏ ꯍꯥꯏ ꯍꯥꯏꯔꯒ ꯍꯣꯡꯉꯒ ꯑꯉꯥꯡꯗ ꯑꯃꯨꯛ ꯑꯩꯉꯣꯟꯗ ꯑꯃꯨꯛ ꯇꯧꯔꯒ ꯃꯥꯗꯣ ꯄꯥꯎ ꯇꯝꯕꯗꯣ ꯑꯣꯏꯅ ꯑꯣꯏꯅ ꯑꯩꯉꯣꯟꯗ
ꯁꯤꯔꯦ ꯍꯥꯏꯕ ꯃꯥꯜꯂꯦ ꯆꯨꯝꯁꯣꯉꯥꯒ ꯑ ꯑꯁꯤ ꯑꯩꯈꯣꯏ ꯌꯥꯝ ꯁꯤꯡꯕꯅꯦ ꯑꯩꯈꯣꯏ ꯍꯧꯔꯤꯛꯇ
ꯎꯝ
ꯎꯝ ꯁꯃꯤꯅꯤ ꯍ ꯀ ꯀꯗꯥꯏꯗ ꯆꯛꯈ꯭ꯔꯦ ꯑꯃꯨ ꯂꯩꯔꯝꯗ꯭ꯔꯦ
ꯎ ꯃꯄꯥꯟ ꯊꯣꯛꯈꯔꯥꯕ ꯃꯥꯜꯂꯦ
ꯍꯧꯖꯤꯛꯛꯇ ꯁꯤ ꯂꯩꯔꯝꯕꯅꯤꯅꯦ
ꯎꯝ ꯑꯝ
ꯑꯃꯥꯡ ꯀꯊꯥꯏ ꯆꯠꯈ꯭ꯔꯥꯕꯖꯥꯠꯅꯣ ꯑꯦ ꯑꯁꯣꯝꯗ ꯆꯠꯂ ꯂꯩꯔꯝꯃꯦ ꯑꯩ ꯍꯥꯌꯦꯡ ꯊꯨꯕꯗ ꯂꯣꯏꯔꯦ ꯀꯃꯥꯏꯅ ꯆꯠꯂꯤꯅꯣ ꯈꯪꯗꯦ ꯃꯈꯣꯡꯁꯦ ꯃꯈꯣꯡ ꯃꯁꯥꯁꯦ ꯇꯤꯛ ꯇꯤꯛ ꯇꯤꯛ ꯇꯗ ꯀꯠꯇ ꯆꯠꯄ
ꯑꯦ
ꯑꯦ ꯃꯅꯥꯎ ꯅꯨꯄꯥꯖꯨ ꯍꯧꯒꯠꯈ꯭ꯔꯦ
ꯑ ꯍꯀꯗꯦ ꯍꯧꯦꯗ
ꯎꯝ ꯑꯣꯝ ꯍꯥꯥ